ꯇꯥꯔꯦ ꯇꯥꯔꯦ
ꯑꯁ ꯇꯜ ꯍꯟꯗꯛ ꯑꯦꯛꯖꯥꯝ ꯂꯩꯕꯁꯦ ꯌꯥꯝ ꯇꯜꯂ‌ꯦ ꯑꯁꯦꯡꯕ
ꯇꯟꯕꯅꯦ ꯑꯩꯁꯨ ꯇꯜꯂꯤ ꯄꯨꯡꯕꯨ ꯀꯌꯥ ꯇꯥꯔꯖꯥꯠꯅ‌ꯣ ꯍꯧ ꯁꯤꯕꯣ
ꯑꯦꯂꯚꯦꯟ ꯊꯥꯔꯇꯤ ꯇꯥꯗꯧꯔꯦ ꯅꯪ ꯃꯤ ꯂꯥꯛꯇ꯭ꯔꯗꯤ ꯄꯨꯡ ꯀꯌꯥꯗ ꯍꯟꯗꯣꯏꯕ
ꯐꯔꯤ ꯋꯥꯔꯤ
ꯑꯦ ꯑꯗꯨꯝ ꯀꯩꯁꯨ ꯇꯧꯗꯅ ꯑꯗꯨꯝ ꯂꯩꯔꯦ ꯔ‌ꯣ ꯏꯁ ꯌꯥꯝ ꯅꯨꯡꯉꯥꯏꯍꯦ ꯅꯣꯏꯁꯨ ꯅꯣꯏ ꯋꯥꯏ ꯐꯥꯏ ꯂꯩꯕ꯭ꯔꯣ ꯑꯗꯨꯗꯣ ꯑꯁ ꯅꯪ ꯑꯗꯨꯗꯤ ꯕꯨꯁꯇꯔ ꯀꯥꯞꯇ‌ꯣꯏꯔ‌ꯣ
ꯕꯨꯁꯇꯔ ꯅꯠꯇ‌ꯣ ꯑꯩ ꯐꯣꯟ ꯄꯩꯁꯥ ꯀꯥꯞꯄꯗ ꯋꯥꯟ ꯄꯣꯏꯟ ꯐꯥꯏꯚ ꯖꯤꯕꯤ ꯀꯥꯞꯁꯤꯜꯂ‌ꯦ ꯍꯧꯖꯤꯛ
ꯑꯣ ꯑꯣ
ꯌꯥꯝ ꯑꯗꯨꯅ ꯐꯔꯛꯑꯕ ꯊꯥꯏꯅꯗꯤ ꯃꯃꯥꯡꯒꯤꯗꯨꯗꯗꯤ ꯐꯥꯏꯕꯔ ꯊꯥꯗꯣꯛꯑꯦꯕ
ꯎꯝ
ꯗꯣꯁꯤꯅ ꯊꯥꯗꯣꯛꯇꯕꯁꯤꯅ ꯂꯩꯇꯦꯕ ꯌꯨꯝꯗꯕꯨꯗꯤ ꯋꯥꯏ ꯐꯥꯏ ꯁꯝꯃ‌ꯦ
ꯅ‌ꯣꯏꯒꯤꯔ‌ꯣ
ꯎꯝ
ꯅꯪ ꯀꯌꯥ ꯀꯌꯥ ꯊꯤꯒ‌ꯦ ꯊꯥꯗ
ꯈꯪꯗ‌ꯦꯗꯥ ꯈ‌ꯣꯏ ꯀꯥꯀꯥꯅ ꯇꯧꯕꯅꯤ ꯀꯣꯏꯀꯥꯗꯣ ꯑꯗꯨꯒꯤꯗ ꯊꯕꯛ ꯇꯧꯋꯦꯕ ꯑꯗꯨꯗꯨꯅ ꯃꯥ ꯑꯗꯨꯝ ꯇꯧꯕꯅꯤꯅ ꯎꯝ ꯃꯥ ꯇꯧꯕꯅꯤꯅ ꯈꯪꯁꯤꯦ
ꯃꯣꯏ ꯇꯕꯨꯗꯤ ꯀꯣ ꯈꯔ ꯇꯥꯃꯨ ꯨ ꯌꯥꯎꯋꯦꯕ ꯑꯗꯨꯒꯤ
ꯑꯩꯈꯣꯏꯒꯤꯁꯤꯅꯅꯦ ꯑ ꯃꯅꯦꯦꯟ ꯀꯩꯀꯥ ꯊꯤꯡꯕꯗꯣ ꯑꯗꯨꯁꯨ ꯌꯥꯎꯗꯦꯕ
ꯑꯦ ꯑꯗꯨꯗ ꯀꯃꯥꯏꯅ ꯇꯧꯕ
ꯑꯗꯨꯅꯦ ꯑꯗꯨꯒꯤ ꯑꯩꯈꯣꯏꯒꯤꯁꯤꯅ ꯄ꯭ꯔꯥꯏꯚꯦꯠ ꯑꯣꯏꯕꯅꯦꯕꯀꯣ ꯀꯣ ꯑꯗꯨꯗꯤ ꯀ ꯊ ꯃꯔꯦꯎꯗꯕ
ꯅꯣꯏ ꯀꯝꯄꯅꯤꯒꯤꯗꯣ ꯑꯣꯏꯗꯣꯏꯔꯥ
ꯎꯝ
ꯁꯨꯃꯥꯏꯅ ꯇꯧꯕꯗꯤꯀꯣ ꯑ ꯍꯥꯏꯗꯤ ꯌꯥꯗꯕꯁꯨ ꯌꯥꯎꯕꯅꯦꯕ
ꯎꯝ ꯎꯝ
ꯇꯅꯤ ꯇꯜ ꯂꯩꯁ
ꯑ ꯊꯃꯉ
ꯑꯦ ꯑꯗꯨ ꯅꯣꯏ ꯂꯥꯏꯔꯤꯛꯗꯨꯗꯤ ꯌꯥꯏ ꯀꯩꯅꯣ
ꯍꯣꯏ ꯑꯗꯣ ꯍꯧꯖꯤꯛꯀꯥꯟꯗꯤ ꯅꯦꯠ ꯌꯥꯎꯗꯗꯤ ꯌꯥꯗ꯭ꯔꯦꯅꯦ ꯑꯩꯁꯨ ꯐꯥꯏꯚ ꯖꯤꯗꯨ ꯑꯣꯏꯅ ꯄꯥꯏꯔꯁꯤꯔꯥ ꯈꯜꯂꯝꯕꯅꯦ ꯐꯣꯟꯗꯤꯦ
ꯀꯩꯅꯣꯅꯣ ꯐꯥꯏꯚꯖꯤ ꯄꯥꯏꯕ꯭ꯔꯣ
ꯐꯣꯔꯖꯤꯒꯤ
ꯅꯪ ꯁꯤꯝ ꯑꯞꯗꯦꯠ ꯇꯧꯕ ꯌꯥꯕꯅꯦ ꯑꯗꯨꯗꯤ ꯐꯣꯟ ꯅꯪ ꯐꯣꯟꯗꯣ ꯐꯥꯏꯚ ꯖꯤ ꯑꯣꯏꯔꯒꯗꯤ ꯁꯤꯝꯗꯣ ꯑꯞꯗꯦꯠ ꯇꯧꯋꯑꯣ ꯐꯣꯟꯗ
ꯎꯝ ꯑꯗꯨꯗꯤ ꯈꯪꯗꯦ ꯀꯃꯥꯏꯅ ꯇꯧꯒꯦ ꯈꯪꯗꯦ ꯑꯗꯨꯒ ꯐꯣꯟꯁꯤꯕꯨꯗꯤ ꯐꯣꯟꯁꯤ ꯀꯩꯅꯣꯅꯦꯕ ꯐꯥꯏꯚ ꯖꯤ ꯐꯣꯔꯖꯤ ꯐꯣꯔꯖꯤꯅꯦꯕ
ꯑꯥ ꯑꯗꯣ ꯑꯞꯗꯦꯠ ꯇꯧꯕ ꯌꯥꯕꯅꯦ ꯅꯪ ꯐꯣꯟꯗ ꯆ ꯗ ꯆꯥꯡ ꯑꯗꯨꯗ ꯇ ꯍꯣ
ꯐꯣꯟꯁꯦ ꯐꯣꯟꯁꯦ ꯑꯝꯇ ꯇꯧꯔꯒ ꯎꯝ ꯑ ꯇꯧꯕ ꯌꯦꯡ ꯇꯥꯔꯦ
ꯍꯣꯔꯦꯟꯔ ꯌꯦꯡꯉꯣ ꯀꯃꯥꯏꯅ ꯑꯞꯗꯦꯠ ꯇꯧꯒꯦ ꯍꯥꯏꯕꯗꯣ ꯐꯣꯟ ꯀꯩꯅꯣꯗ ꯑꯣꯏꯒꯦ ꯇꯇꯔ ꯑꯣꯏꯅ ꯌꯦꯡꯉꯣ ꯍꯣꯏ ꯑꯗꯩ ꯀꯃꯥꯏꯅ ꯇꯧꯒꯦ ꯍꯥꯏꯕꯗꯣ ꯑꯩꯁꯨ ꯀꯣ ꯑꯞꯗꯦꯠ ꯇꯧꯕꯅꯦ ꯑꯩꯗꯣ ꯀꯩꯅꯣ ꯑꯩ ꯀ꯭ꯂꯥꯁ ꯀꯌꯥꯗꯅꯣ ꯑꯃ ꯂꯩꯕꯅꯦꯕ ꯑꯩꯗꯣ ꯐꯣꯔꯁꯤ ꯈꯛ ꯑꯣꯏꯕꯅꯦꯕ ꯑꯗꯣ ꯍꯥꯟꯖꯤꯗ ꯑꯗ ꯇꯧ ꯈꯈ꯭ꯔꯕꯅꯦ
ꯑꯣ ꯑꯗꯨꯗꯤ ꯅꯦꯠꯇꯣ ꯅꯦꯠꯇꯣ ꯍꯥꯞꯄꯁꯨ ꯍꯨꯣꯏꯗ꯭ꯔꯦ ꯅ ꯑꯗꯨꯗꯌꯥ
ꯆꯂ ꯍꯦ ꯐꯕꯖꯤ ꯍꯥꯟꯅ ꯍꯥꯏꯗꯤ ꯑꯟꯂꯤꯃꯤꯇꯦꯠ ꯑꯣꯏꯕꯗꯣ ꯍꯧꯖꯤꯛꯇꯤ ꯐꯥꯏꯚ ꯖꯤ ꯑꯟꯂꯤꯃꯤꯇꯦꯠ ꯑꯣꯏꯈ꯭ꯔꯦ ꯀꯅꯥꯅ ꯍꯥꯏꯔꯤꯕ
ꯑꯣꯏꯗꯔꯕ
ꯑꯣꯏꯗ꯭ꯔꯦ ꯍꯥꯟꯅꯅꯦ ꯑꯗꯨꯗꯤ ꯍꯥꯟꯅ ꯊꯣꯛꯂꯛꯄꯗꯣ ꯑꯗꯨꯋꯥꯏꯗ ꯑꯟꯂꯤꯃꯤꯇꯦꯠꯅ ꯍꯥꯏ ꯍꯧꯖꯤꯛꯇꯤ ꯑꯟꯂꯤꯃꯤꯇꯦꯠ ꯑꯣꯏꯗ꯭ꯔꯕꯅꯦ
ꯀꯥꯅꯣ ꯑꯃꯗꯤ ꯑꯣꯏꯔꯤ ꯀꯥꯏ ꯍꯥꯏꯕꯅꯤꯅꯦ
ꯑꯩꯈꯣꯏꯗꯤ ꯍꯥꯟꯅꯒꯤꯅꯦ ꯃꯥ ꯁꯤꯛꯁꯇꯤ ꯄꯥꯏꯔꯝꯃꯅꯤ
ꯎꯝ ꯁꯤꯔꯤꯖꯤ ꯁꯇ꯭ꯔꯤꯀꯥꯜ
ꯄꯥꯏꯔꯝꯃꯅꯤ ꯑꯂꯤꯃꯗꯤ ꯀꯥꯏ ꯑꯣꯏꯗꯤꯍꯦ
ꯎꯝ ꯑꯩ ꯌꯥꯝꯝ ꯇ ꯂꯩꯒꯕ
ꯅꯪ ꯑꯗꯨꯗ ꯊꯥꯖꯔꯤꯔ
ꯍꯣꯏ ꯑꯩꯗꯤ ꯐꯥꯏꯚ ꯖꯤꯗꯣ ꯄꯥꯏꯗꯕꯤꯅ ꯉꯥꯏ ꯈꯪꯗꯣꯔꯤꯒꯦ
ꯑꯦꯁ ꯑꯣꯏꯗꯕꯅꯦ ꯑꯁꯦꯡꯕ
ꯎꯝ ꯑꯩꯁꯨ ꯐꯣꯟꯁꯦ ꯃꯇꯝꯗꯤ ꯄꯥꯏꯅꯤꯡꯉꯕꯅꯦꯕ ꯂꯩ ꯅꯤꯡꯉꯕꯅꯤ
ꯅꯪ ꯄꯩꯁꯥ ꯄꯥꯡꯒꯥꯟ ꯂꯩꯕꯗꯅ
ꯎꯝ ꯑꯩ ꯂꯣꯟꯗ ꯂꯧꯔꯁꯤ ꯈꯟꯕꯅꯤ
ꯂꯣꯟ ꯀꯩ ꯀꯃꯥꯏꯅ
ꯥꯏ ꯇ ꯇꯧꯕꯣ
ꯈꯪꯗꯦ ꯍꯥꯏꯗꯤ
ꯍ ꯑꯩꯁꯦ ꯐꯪꯗꯦ ꯐꯣꯟ ꯃꯗꯤ ꯄꯥꯏꯔꯤꯦ ꯄꯥꯏꯔ ꯉꯃꯅꯦ ꯎ ꯄꯥꯏꯔ
ꯏ ꯄꯥꯎꯒꯤ ꯂꯩꯗꯣꯏꯔꯥ
ꯍꯥ
ꯑꯦꯄꯜꯒꯤꯗꯗꯣꯏꯔꯥ
ꯑꯗꯨ ꯈꯟꯕꯅꯦ ꯑꯗꯣ ꯑꯩ ꯈꯪꯉꯦ ꯆꯞ ꯆꯥꯕꯁ
ꯑꯗꯨ ꯊꯥꯔꯇꯤꯟ ꯐꯣꯔꯇꯤꯟꯁꯦ ꯍꯧꯖꯤꯛ ꯍꯣꯡꯊꯔꯕꯅꯦ
ꯍꯣꯡꯊꯔꯦ ꯑꯗꯨꯅꯦ ꯑꯩꯅ ꯊꯥꯔꯇꯤꯟ ꯐꯣꯔꯇꯤꯟ ꯅꯣꯡ ꯄꯥꯏꯅꯤꯡꯗꯕ
ꯑꯗꯨ ꯆꯤꯟꯗꯤ ꯇꯥꯡꯕꯅꯦꯍꯦ
ꯃꯗꯤ ꯍꯟꯗꯛ ꯊꯛꯄ ꯑꯣꯔꯦꯟ ꯑꯣꯔꯦꯟꯖꯇꯣ ꯑꯩꯗꯤ ꯑꯣꯔꯦꯟꯖꯇꯤ ꯄꯥꯝꯗꯦ ꯁꯤꯜꯚꯔ ꯃꯆꯨꯗꯣ ꯁꯤꯜꯚꯔ ꯃꯆꯨꯗꯣ ꯋꯥ ꯃꯗꯨ
ꯑꯗꯨꯖꯣꯄꯔꯁꯦ ꯍꯧꯖꯤꯛ ꯍꯧꯖꯤꯛ ꯀꯌꯥ ꯂꯩꯦ
ꯈꯪꯗꯦ ꯋꯥꯟ ꯂꯈ ꯀꯌꯥꯔꯨꯛ ꯌꯥꯡꯒꯅꯤ
ꯑꯦ ꯑꯗꯨꯗꯣ ꯌꯥꯒꯗ꯭ꯔꯣ ꯅ ꯃꯥꯂ
ꯌꯥꯔꯣꯏꯍꯦ ꯑꯩ ꯁꯨꯝ ꯄꯥꯏꯅꯤꯡꯕꯩ ꯋꯥꯅꯤꯍꯦ ꯄꯥꯏꯅꯤꯡꯕꯩ ꯋꯥꯅꯤ ꯄꯥꯏꯅꯤꯡꯕꯣꯏ ꯋꯥꯅꯤ ꯑꯗꯨꯗꯩ ꯑꯩ ꯄꯥꯏꯅꯤꯡꯕꯩ ꯋꯥꯅꯤ ꯈꯪꯉꯣꯏ ꯑꯩ ꯦ
ꯑꯁ ꯈꯪꯗꯦ ꯑꯩꯗꯤ ꯑ ꯊꯕꯛꯀꯨꯝꯕ ꯊꯣꯛꯂꯀꯥꯟꯗ ꯑꯩꯅ ꯂꯩꯌꯦꯦ
ꯑꯗꯨꯅꯦ ꯊꯕꯛ ꯇꯧꯔꯒꯨꯝꯕ ꯇꯧꯔꯒ ꯑꯩꯁꯨꯅꯦ ꯃꯔꯨꯞ
ꯎꯝ ꯌꯥꯅꯤꯡꯗꯦ ꯍꯥꯏ ꯄꯩꯁꯥ ꯂꯩꯇꯦ ꯀꯥꯏꯗꯒꯤ ꯃꯔꯨꯞꯅꯣ ꯊꯥ ꯈꯨꯗꯤꯡꯒꯤ ꯍꯨꯟꯗꯣꯏꯔꯣ ꯉꯝꯃꯨꯔꯦꯕ ꯄꯩꯁꯥ ꯌꯥꯎꯗꯦ ꯅꯪ ꯌꯥꯎꯕ꯭ꯔꯣ ꯏꯁ ꯀꯥꯏꯗ ꯇꯧꯗꯣꯏꯕ ꯅꯪ ꯀꯩ ꯃꯔꯨꯞ ꯕꯤ ꯌꯥꯎꯔꯤꯕ
ꯐꯅꯦꯛ ꯃꯔꯨꯞꯅꯦ ꯄꯩꯁꯥ ꯃꯔꯨꯞꯅꯦ
ꯏꯁ ꯅꯪꯗꯤ ꯄꯩꯁꯥ ꯄꯥꯏꯔꯅꯤꯌꯦ
ꯄꯥꯏꯗꯦꯗ ꯀꯥꯔꯗꯨꯗꯣ ꯉꯔꯥꯡꯁꯨ ꯄꯩꯁꯥ ꯃꯨꯔꯨꯞ ꯇꯥꯏꯌꯦ ꯇꯣꯂꯣꯞ ꯐꯪꯗꯕ ꯃꯤꯅꯧ ꯄꯥꯏꯔꯗꯦ ꯏꯃꯥ ꯅꯪ ꯄꯨꯊꯣꯛꯑꯣ ꯍꯥꯏ ꯄꯩꯁꯥ ꯐꯖꯂ ꯅꯪꯉꯣꯟꯗ ꯄꯤꯁꯜꯂꯒꯦꯗ
ꯀꯌꯥ ꯀꯌꯥ ꯑꯣꯏꯒꯦ ꯅꯣꯏꯒꯤꯗꯣ
ꯆꯍꯨꯝ ꯆꯍꯨꯝ ꯑꯩꯅ ꯑꯅꯤ ꯌꯥꯎꯁꯟꯕ ꯌꯥꯏꯗꯅ ꯑꯗꯨꯗꯤ
ꯌꯥꯏꯌꯦ ꯑꯗꯨꯝ
ꯎꯝ ꯄꯩꯁꯥꯁꯨ ꯆꯥꯎꯕ ꯅꯠꯇꯝꯅꯤꯅ
ꯑꯗꯨ ꯇꯣꯇꯦꯜ ꯀꯌꯥ ꯐꯪꯗꯣꯏꯕ ꯍꯥꯌꯦꯡ ꯋꯥꯏ
ꯂꯤꯁꯤꯡ ꯇꯔꯨꯛ ꯑꯣꯏꯔꯛꯑꯅꯤ ꯑꯗꯨꯗꯤ ꯇꯔꯨꯛ ꯇꯔꯦꯠꯀꯤ ꯁꯨꯃꯥꯏꯅ ꯃꯌꯥ ꯂꯛꯑꯅꯤ ꯑꯗꯨꯗꯤ ꯑꯃꯗꯨꯒ ꯌꯥꯎꯁꯜꯂꯗꯤ ꯐꯣꯔꯇꯤꯟ ꯐꯣꯔꯇꯤꯟ ꯁꯨꯃꯥꯏ ꯑꯣꯏꯔꯛꯇꯧ ꯃꯜꯂꯤ ꯐꯣꯔ
ꯆꯍꯤ ꯀꯌꯥ ꯁꯅꯕ ꯑꯗꯨꯅ
ꯃꯣꯏꯗꯣ ꯆꯍꯤꯗꯤ ꯑꯃꯃꯨꯛꯇꯪ ꯑꯣꯏꯔꯝꯗꯧ ꯃꯥꯜꯂꯦ
ꯑꯁ ꯑꯇꯣꯞꯄꯗꯤꯀꯣ ꯆꯍꯤ ꯑꯍꯨꯝꯒ ꯇꯧꯕꯁꯨ
ꯎꯝ ꯎꯝ ꯎꯝ ꯌꯥꯎꯋꯦ ꯑꯗꯨꯖꯤ ꯄꯩꯁꯥ ꯆꯥꯎꯕꯩꯅꯦ ꯑꯗꯣ ꯍꯥꯟꯅ ꯐꯪꯗꯣꯛꯈꯤꯕꯒ ꯍꯥꯟꯅ ꯐꯪꯗꯣꯛꯈꯤꯕꯩꯗꯤ ꯐꯥꯔꯦ
ꯎꯝ
ꯍꯣꯏ ꯍꯣꯏ ꯍꯣꯏ ꯍꯣꯏ ꯍꯣꯏ ꯍꯣꯏ ꯍꯣꯏꯕ ꯑꯗꯨꯕꯨꯗꯤ ꯌꯥꯝꯃꯤ
ꯍꯥꯏꯗꯤ ꯍꯥꯟꯅ ꯐꯪꯈ꯭ꯔꯥ ꯑꯃꯨꯛ ꯑꯃꯨꯛ ꯑꯗꯨꯝ ꯊꯤꯕꯁꯦ ꯇꯜꯂꯦ ꯍꯥꯏꯕ
ꯎꯝ
ꯑꯗꯨꯁꯨ ꯇꯟꯕꯅꯦ ꯍꯣꯏ ꯕꯤꯠ ꯌꯥꯎꯗꯦꯕ ꯑꯗꯨꯒꯤꯅꯦ ꯑꯩꯅ ꯕꯤꯠ ꯌꯥꯎꯗ꯭ꯔꯤꯖꯦ
ꯑꯗꯨꯀꯣ ꯑꯗꯨꯀꯣ ꯀꯣꯟꯅ ꯑꯥ ꯀꯣꯟꯅ ꯐꯪꯕꯁꯨꯨ ꯀꯤꯖꯕ ꯀꯩꯒꯤꯅꯣꯗ ꯁꯣꯏꯗꯅ ꯀꯥꯏꯊꯣꯛꯈ꯭ꯔꯗꯤ ꯄꯩꯁꯥ ꯃꯥꯡꯗꯣꯏꯅꯤ ꯅꯠꯇ꯭ꯔꯥ
ꯑꯗꯨꯁꯨ ꯌꯥꯕ꯭ꯔꯣ
ꯌꯥꯎꯋꯤꯅꯦ ꯃꯤ
ꯑꯁ ꯑꯗꯨꯁꯨ ꯇꯜꯂꯦ ꯑꯇꯣꯞꯄ ꯗꯤꯄꯥꯔ꯭ꯠꯃꯦꯟꯇꯀꯤꯁꯨ ꯑꯥ ꯃꯔꯨꯞ ꯌꯦꯁ ꯁꯟꯅ ꯍꯥꯏꯌꯦꯗꯅ ꯁ꯭ꯇꯨꯗꯤꯟꯇ ꯌꯨꯅꯤꯌꯟꯒ ꯁꯤꯡꯖꯨꯍꯥ ꯃꯣꯏ ꯀꯩꯅꯣ ꯑꯗꯨ ꯃꯁꯦꯟꯗꯨꯁꯨ ꯑꯃ ꯃꯔꯨꯞ ꯀꯩꯅꯣ ꯑꯃ ꯇꯧꯅꯤ ꯍꯥꯏꯕꯗ ꯑꯗꯨꯒꯤꯁꯨ ꯃꯣꯏꯒꯁꯨ ꯅꯍꯥꯏ ꯏꯃꯥꯟꯅꯕꯤ ꯅꯨꯄꯤ ꯈꯛꯀꯤꯅꯦꯕ ꯑꯗꯨꯒ ꯑꯩꯈꯣꯏ ꯗꯤꯄꯥꯔꯠꯃꯦꯟꯇꯒꯤꯁꯨ ꯇꯧꯋꯣ ꯍꯥꯏ ꯑꯁ ꯑꯩ ꯑꯍꯨꯝ ꯃꯔꯤꯅꯦ ꯍꯥꯏꯔꯛ ꯏꯁꯦ ꯑꯩ ꯁꯨꯡꯇꯧ ꯇꯧꯗꯦ ꯇꯜꯂꯛꯑꯕ
ꯌꯥꯎ ꯁꯜꯂꯨ ꯀꯩꯅꯣ ꯃꯔꯨꯞ
ꯑꯗꯨꯗꯣ ꯃꯣꯏ ꯆꯍꯤ ꯑꯍꯨꯝꯅꯦ ꯍꯥꯏ ꯑꯩꯈꯣꯏ ꯆꯍꯤ ꯑꯍꯨꯝꯒꯤ ꯀꯣꯔꯁꯤꯅ ꯑꯍꯨꯝ ꯀꯥꯟꯅꯗꯦ ꯑꯗꯨꯒꯤꯅꯦ ꯑꯗꯨꯗꯣ ꯀꯩꯅꯣ ꯊꯥ ꯅꯠꯇꯦ ꯍꯇꯥ ꯑꯃꯗ ꯇ꯭ꯋꯦꯟꯇꯤ ꯇ꯭ꯋꯦꯟꯇꯤꯔꯣ ꯐꯤꯐꯇꯤ ꯐꯤꯐꯇꯤꯔꯣ ꯍꯨꯜꯂꯣ ꯍꯥꯏꯕꯅꯦ ꯑꯁ ꯐꯕꯗꯤ ꯐꯕꯅꯦ ꯈꯪꯗꯦ ꯐꯤꯐꯇꯤ ꯐꯤꯐꯇꯤꯅꯦ ꯍꯞꯇꯥ ꯑꯃꯗ ꯐꯤꯐꯇꯤ ꯐꯤꯐꯇꯤ ꯍꯥꯏꯌꯦ
ꯀ ꯅꯣꯡ
ꯐꯥꯗꯦ ꯐꯥꯌꯦꯦ ꯈꯪꯦ ꯑꯩ ꯇꯣ ꯈꯔꯩ ꯅ ꯇꯧ ꯀꯣ ꯀꯃꯥꯏ ꯇꯧꯗꯅ ꯐꯗ ꯐꯕꯅꯦ ꯈꯪꯗꯦ ꯌꯥꯗ
ꯌꯥꯎꯍꯦ ꯕꯤꯠ ꯌꯥꯎ ꯀꯩ ꯌꯥꯎꯗ꯭ꯣꯏꯔꯤꯅꯣ
ꯅꯪ ꯐꯥꯔꯒꯅ ꯌꯦꯡꯉꯁꯦ
ꯎꯝ ꯍꯀꯣ ꯀꯣ
ꯍ ꯃꯤ ꯂꯥꯛꯄ꯭ꯔꯣ
ꯌꯥꯀꯦꯗ
ꯅꯇꯣꯝꯗ ꯂꯩꯔꯔꯁꯤ
ꯍꯣꯏ ꯇ ꯊ ꯃꯗ
ꯑꯦ ꯊꯣꯡ ꯃꯗꯨꯗꯤ ꯃꯤ ꯀꯃꯥꯏꯅ ꯂꯥꯛꯇꯣꯏꯕ
ꯊꯣꯡ ꯊꯂꯛꯄꯣꯏꯕ ꯎ ꯑꯗꯨꯒ ꯑꯩꯅ ꯍꯥꯝꯈꯤꯕ
ꯚꯔ
ꯑꯥꯎ
ꯥꯏꯔꯁꯨ ꯄꯐꯅꯗ꯭ꯔꯕ
ꯍ ꯅꯍꯥꯟ ꯀꯣꯜ ꯇꯧꯒꯅꯦ ꯈꯣꯠꯄꯦꯒ ꯇꯧꯕꯤꯦ ꯀꯃꯥꯏ ꯇ ꯑꯣꯗ
ꯑ ꯇꯣꯡꯉꯗꯕꯅꯦꯦ
ꯎꯝ
ꯃꯥꯅꯣ ꯕꯤꯖꯤ ꯑꯣꯏꯕꯩ ꯑꯣꯏꯔꯝꯅꯤꯌꯦ ꯃꯣꯏ ꯂꯣꯏꯔꯝꯗꯥꯏꯒꯤ
ꯎꯝ ꯑꯁ ꯑꯩꯁꯦ ꯋꯥꯔꯦ ꯄꯨꯀ ꯄꯨꯡ ꯅꯥꯕꯗ ꯑꯩꯁꯨꯦ ꯄ꯭ꯔꯦꯌꯔ ꯇꯧꯕꯒꯤ
ꯑꯣ ꯑꯗꯨꯗꯤ ꯈꯔ ꯉꯝꯇ ꯍꯜꯂꯨꯗꯅ
ꯑꯗꯨꯅꯦ ꯑꯗꯨꯃꯥꯏꯅ ꯇꯧꯒꯦ ꯇꯧꯕ ꯏꯂꯥꯄꯨꯔ
ꯌꯥꯕ꯭ꯔꯣ
ꯎꯝ
ꯃꯁꯤꯒꯤ ꯃꯤꯁ ꯂ ꯂꯥꯛꯇ꯭ꯔ
ꯑꯣꯆꯦ
ꯑꯁ ꯅꯣꯏ ꯑꯗꯨꯗꯤ ꯑꯗꯨꯃꯥꯏꯅ ꯇꯧꯔꯗꯤ ꯃꯨꯠꯂꯅꯤ ꯀꯩꯅꯣ
ꯎꯝ ꯊꯖꯗ
ꯍꯧꯖꯤꯛ ꯀꯩꯅꯣ ꯏꯀꯣꯅꯣꯃꯤꯁꯦ ꯗꯥꯎꯟ ꯌꯥꯝ ꯇꯧꯕꯅꯦ ꯑꯗꯨꯒꯤꯅꯦꯍꯦ
ꯑꯗꯨꯒꯤꯅꯦꯃꯤ ꯍꯥꯏꯗꯤ ꯍꯧꯖꯤꯛ ꯇꯣꯂꯣꯞꯁꯨ ꯐꯪꯅꯗꯦꯗꯅ
ꯑ ꯑꯗꯨꯒꯤꯅꯦ
ꯔꯔ
ꯕꯥꯏ
ꯍꯥꯎ
ꯅꯪ ꯍꯂ ꯍꯥꯏ ꯎ
ꯎꯝ
ꯇꯥꯔꯕꯣ
ꯇꯥꯔꯦ ꯇꯥꯔꯦ
ꯅꯪ ꯍꯥꯟꯅ ꯀꯩꯅꯣ ꯇ ꯇꯝꯕꯒꯨꯝ ꯇꯧꯕꯅꯦ ꯀꯝꯄ꯭ꯌꯨꯇꯔ ꯑꯃꯨꯛ ꯀꯩꯅ ꯑꯗꯨꯝ ꯊꯥꯕꯒꯨꯝ ꯇꯝꯕꯒꯨꯝ ꯇꯧꯗꯥꯏꯅꯦ
ꯑ ꯁꯟꯒꯔ
ꯑꯗꯨꯗꯣ ꯀꯩꯅꯣ ꯑꯃ ꯅꯦꯂꯦꯠ ꯑꯃ ꯀꯝꯇꯔ ꯇꯝꯕ ꯑꯃ ꯄꯤꯑꯕꯅꯦꯕ ꯑꯗꯨꯗ ꯊꯥ ꯈꯨꯗꯤꯡꯒꯤ ꯃꯊ ꯆ ꯃꯊ ꯆꯅ ꯄꯤꯛꯅꯤ ꯍꯥꯏꯌꯦ ꯋꯥꯠ ꯑꯥꯔ ꯈꯛꯅꯤ ꯌꯥꯎꯅꯤꯡꯗꯤ ꯌꯥꯎꯗꯅ
ꯍꯣꯖꯤ ꯃꯗ
ꯑꯗꯣ ꯅꯪꯗꯣ ꯀꯋꯥ ꯌꯥꯝ ꯄ ꯑ ꯊꯔꯁꯤ ꯍꯥꯏꯕ ꯑꯗꯨꯗ ꯃꯊꯪꯗ ꯑꯃꯨꯛ ꯍꯥꯏꯔꯛꯀꯦ ꯌꯥꯎꯅꯤꯡꯕ꯭ꯔꯣ ꯑꯗꯨꯗ ꯆꯍꯤ ꯑꯃ ꯐꯪꯗꯣꯏꯅꯦ ꯃꯟꯊꯖꯟ ꯃꯟꯊꯖꯟ ꯀ꯭ꯂꯥꯁꯇꯣ ꯌꯥꯝ ꯄꯥꯛ ꯆꯠꯇ꯭ꯔꯁꯨ ꯌꯥꯏ ꯍꯥꯏꯕ
ꯑꯣ ꯌꯥꯏ ꯇꯨ ꯑꯈ ꯂ ꯀ ꯌꯥꯏ ꯇ ꯐꯣꯟꯣꯟ ꯊꯕꯛꯁꯦ ꯁꯤꯔꯤ ꯂꯩꯦ ꯄꯁꯅ ꯇꯠꯇꯅ ꯃꯤꯁꯦ ꯇꯝꯕ ꯉꯝꯗꯕ ꯄꯨꯅꯦ
ꯑꯗꯨꯖꯨ ꯆꯨꯝꯃꯦ
ꯍꯧꯖ ꯂꯩꯖ ꯀꯀ
ꯎ
ꯑꯩ ꯃꯨ ꯇꯧꯔꯛꯀꯦ
ꯍ ꯍꯥ
ꯎꯝ